ꯀꯔꯤ ꯇꯧꯔ ꯂꯩꯕ꯭ꯔꯣ
ꯑꯗꯨꯒꯕ
ꯀꯔꯤ ꯇꯧꯔꯥ ꯂꯩꯕ꯭ꯔꯣ ꯇꯥꯗꯕ꯭ꯔꯣ
ꯃꯨꯠꯈ꯭ꯔꯦꯅꯦ ꯑꯃꯨꯛꯀꯣ ꯇꯥꯕꯣ
ꯇꯥꯌꯦ ꯇꯥꯌꯦ
ꯑꯣ ꯑꯩꯗꯤ ꯇꯥꯗꯕ꯭ꯔꯅ ꯑꯩ ꯇꯥ ꯌꯦꯛꯏꯁꯦ
ꯎꯝ ꯀꯔꯤ ꯇꯧꯔ ꯂꯩꯕ꯭ꯔꯥ
ꯑꯩꯁꯦ ꯑꯩꯒꯤ ꯑꯩꯒꯤ ꯇꯣꯄꯤꯛꯁꯦ ꯑꯃꯨꯛꯀ ꯀꯩꯅꯣ ꯇꯧꯔꯤꯅꯦ ꯐꯥꯏꯅꯥꯂꯥꯏꯁ ꯇꯧꯅꯤꯡꯉꯥꯏ ꯑꯔꯇꯤꯀꯜꯁ ꯄꯥꯔꯒ ꯂꯩ
ꯌꯥꯗ ꯌꯥꯝ ꯇꯧꯔꯛꯏꯗꯀꯣ
ꯑ ꯂꯩꯇꯦ ꯗ ꯐꯤꯐꯇꯤꯟꯗ ꯁꯨꯝꯃꯤꯠ ꯇꯧꯒꯗꯧꯕꯅꯤꯅ
ꯎꯝ ꯅꯪ ꯀꯔꯝ ꯀꯥꯟꯗ ꯑꯃꯨꯛꯀ ꯀꯩꯅꯣ ꯇꯧꯕꯒꯤꯦꯔ ꯍꯥꯏꯕ ꯍꯥꯏꯗꯤ ꯃꯣꯏꯅ ꯔꯤꯖꯦꯛ ꯇꯧꯋꯦ ꯍꯥꯏꯅ ꯍꯥꯏꯔꯒ ꯑꯃꯨꯛꯀ ꯇꯧꯒꯅꯤ ꯍꯔꯤꯗꯣ
ꯑꯗꯨꯗ ꯑꯩꯅ ꯇꯧꯕꯁꯤ ꯇꯥꯎꯗꯣ ꯇꯣꯡꯉꯥꯜꯂꯦꯕꯀꯣ ꯍꯥꯏꯗꯤ ꯃꯥꯟꯅꯗꯦꯕ ꯑꯩꯗꯤ ꯈꯪꯗꯕꯅꯤꯅ ꯑꯩꯅ ꯑꯣꯞꯖꯦꯛꯇꯤꯞ ꯏꯕꯗꯣ ꯃꯥꯟꯅꯗꯕ ꯑꯗꯨꯒꯤ ꯑꯃꯨꯛꯀ ꯏꯔꯤꯕ ꯑꯩꯗꯤ ꯑꯗꯨꯒ ꯑꯩꯅ ꯇꯣꯄꯤꯛ ꯏꯕꯗꯣ
ꯑꯥ
ꯑꯁꯥꯡꯃꯟꯕꯤ ꯌꯥꯗꯕ ꯑꯗꯨꯁꯨ
ꯇꯣꯄꯤꯛꯁꯦ ꯁꯥꯡꯕ ꯌꯥꯗꯕ
ꯍꯥꯏꯗꯤ ꯇꯣꯄꯤꯛꯁꯦ ꯑꯩꯒꯤꯗꯣ ꯌꯥꯝ ꯕ꯭ꯔꯣꯗ ꯑꯣꯏꯃꯜꯂꯦꯕꯀꯣ
ꯑꯥ
ꯑꯗꯨꯅ ꯑꯃꯨꯛꯀ ꯄꯤꯛꯍꯟꯕ ꯍꯥꯏꯗꯤ ꯃꯌꯥꯝ ꯑꯣꯏꯔꯗꯤ ꯑꯩꯅ ꯁ꯭ꯇꯗꯤ ꯇꯧꯗꯣꯏꯁꯦ ꯌꯥꯝ ꯌꯥꯝꯃꯤꯗꯅ ꯑꯗꯨꯒꯤ ꯈꯔꯗꯣ ꯑ ꯍꯥꯏꯗꯤ ꯃꯣꯏꯒꯤ ꯏꯁꯇꯗꯤ ꯒꯦꯞꯇꯨ ꯈꯔ ꯊꯤꯗꯣꯛꯑꯒ ꯑꯩꯅ ꯑꯃꯨꯛꯀ ꯏꯗꯣꯏꯅꯦꯕ ꯑꯗꯨꯒꯤ ꯑꯩꯁꯦ ꯑꯝꯇ ꯇꯧꯗꯦꯕ ꯑꯗꯨꯃꯥꯏꯅ ꯕꯦꯔꯥꯅꯤꯍꯦ ꯍꯟꯗꯛ ꯈꯥꯛꯛꯇ ꯀꯩꯅꯣ ꯇꯧꯕꯅꯤꯅ
ꯕꯤꯦꯔꯥꯅꯤꯅꯦ ꯇꯧꯔꯤꯕꯁꯦ ꯑꯗꯨꯗꯤ ꯐꯤꯐꯇꯤꯟꯗ ꯂꯣꯏꯒꯗꯕ
ꯐꯤꯐꯇꯤꯟꯗ ꯁ ꯍꯣꯏ ꯐꯤꯐꯇꯤꯟ ꯅꯨꯃꯤꯠꯇ ꯁꯝꯃꯤꯠ ꯇꯧꯗ꯭ꯔꯣꯏꯗꯤ ꯌꯥꯔꯣꯏ ꯑꯗꯨ ꯍꯧꯖꯤꯛꯅ ꯍꯧꯒꯗꯕꯗꯣ ꯑꯁ ꯀꯃꯥꯏꯅ ꯇꯧꯗꯣꯏꯅꯣ
ꯍꯣꯏꯅꯦ ꯃꯇꯝꯗꯤ ꯃꯇꯝꯗꯤ ꯋꯥꯠꯇꯤ ꯋꯥꯠꯇ꯭ꯔꯦꯅꯦ ꯑꯗꯨꯗꯤ
ꯂꯩꯇ꯭ꯔꯦ ꯋꯥꯠꯄ ꯈꯛꯇ ꯅꯠꯇꯦ ꯂꯩꯁꯨ ꯂꯩꯇ꯭ꯔꯕꯅꯦ
ꯎꯝ ꯎꯝ
ꯀꯃꯥꯏꯅ ꯇꯧꯗꯣꯏꯅꯣ ꯈꯪꯗꯦ
ꯑ ꯑꯩꯁꯨ ꯊꯕꯛꯀꯤꯗꯃꯛ ꯁꯥꯔꯒ ꯂꯩꯌꯦꯦ ꯃꯣꯏꯅ ꯉꯁꯤꯁꯦ ꯂꯣꯏꯁꯤꯜꯂꯣ ꯍꯥꯏꯕꯒꯤ ꯑꯩꯁꯦ ꯀꯔꯝꯕ ꯇꯧꯁꯤꯔꯥ ꯍꯥꯏꯅ ꯂꯩꯔꯤꯕꯅꯤ
ꯎꯝ ꯄꯂꯕꯅꯦꯗ ꯀꯣꯛꯅ ꯀꯣꯛ ꯃꯔ ꯇꯥꯕꯅꯦ ꯑꯗꯨꯕꯨ ꯅꯨꯃꯤꯠ ꯅꯨꯃꯤꯠ ꯑꯃꯝꯃꯣꯝꯒꯤ ꯑꯗꯨꯝ ꯀꯩꯅꯣꯒꯤꯗꯤ ꯍꯥꯏꯗꯤꯌꯥꯗꯤ ꯑꯗꯨꯝ ꯂꯥꯛꯑꯦ ꯃꯤ ꯃꯤ ꯎꯕ ꯈꯨꯗꯤꯡꯒꯤ ꯃꯣꯏꯅ ꯈꯖꯤꯛ ꯈꯖꯤꯛ ꯑꯥꯏꯗꯤꯌꯥ ꯄꯤꯕꯤꯕꯅꯤꯅꯀꯣ
ꯎꯨꯝ
ꯑꯩꯁꯦ ꯉꯔꯥꯡꯗꯣ ꯑꯩꯒꯤ ꯁꯤꯅꯤꯌꯔꯒ ꯎꯅꯕ ꯆꯠꯂꯦꯕ
ꯑ
ꯂꯥꯏꯕ꯭ꯔꯦꯔꯤꯗ ꯑꯗꯨꯒ ꯃꯥꯅ ꯑꯗꯨꯗꯒꯤ ꯑꯩꯒꯤ ꯇꯣꯄꯤꯛꯁꯤꯡꯗꯣ ꯐꯖꯅ ꯑꯦꯛꯁꯄ꯭ꯂꯦꯟ ꯇꯧꯕꯤꯌꯦ ꯑꯗꯨꯒ
ꯑꯣ
ꯎꯝ
ꯁꯨ ꯎ ꯈꯪꯗꯦ ꯉꯁꯤꯁꯦ ꯂꯣꯏꯒꯗ꯭ꯔꯥ ꯂꯣꯏꯔꯣꯏꯗ꯭ꯔꯥꯗꯤ ꯈꯪꯗꯦ ꯑꯗꯨꯕꯨ ꯇꯧꯔꯤꯕꯅꯤ ꯌꯥꯕ꯭ꯔꯥ ꯌꯥꯗꯕ꯭ꯔꯥꯁꯨ ꯈꯪꯗꯦ
ꯎꯝ
ꯇꯨꯝꯅꯤꯡ ꯇꯨꯝꯅꯤꯡꯉꯒ ꯂꯩꯅꯤꯡꯉ
ꯑꯩꯁꯨ ꯇꯨꯝꯅꯤꯡꯉꯦ ꯂꯝ ꯇꯨꯝꯅꯤꯡꯉꯦ
ꯑꯗꯨꯒꯤ ꯑꯗꯨꯝ ꯀꯣꯜ ꯇꯧꯁꯦ ꯍꯥꯏꯅ ꯇꯧꯕꯅꯤꯗ
ꯎꯝ ꯊꯕꯛꯁꯤ ꯂꯣꯏꯗ꯭ꯔꯤꯀꯣ
ꯑꯩ ꯎꯝ ꯂꯣꯏꯗ꯭ꯔꯌꯦ ꯋꯥꯠꯂꯤꯌꯦ ꯑꯗꯨꯕꯨ ꯄꯨꯡ ꯇꯔꯨꯛꯇ ꯑꯃꯨꯛꯀ ꯀꯩꯅꯣ ꯑꯞꯗꯦꯠ ꯂꯩꯔꯅꯤ ꯑꯗꯨꯒꯤ ꯑꯗꯨꯒꯤ ꯃꯅꯨꯡꯗ ꯑꯩ ꯂꯣꯏꯁꯤꯟꯒꯦ ꯍꯥꯏꯅ ꯀꯟꯅꯗꯤ ꯍꯣꯠꯅꯔꯒꯗꯤ ꯂꯩꯕꯅꯦ ꯌꯥꯒꯗ꯭ꯔꯥ ꯌꯥꯔꯣꯏꯗ꯭ꯔꯥ ꯈꯪꯗꯦ
ꯎꯝ
ꯑꯩꯁꯨ ꯈꯪꯗꯕꯒꯤ ꯃꯅ ꯍꯥꯏ ꯍꯥꯏꯕꯗ ꯇꯧꯔꯒꯗꯤ ꯂꯩ ꯑꯗꯨ ꯊꯣꯛꯂꯛꯇꯕ
ꯕꯥꯅꯤ ꯃꯨꯛ ꯌꯥꯝ ꯃꯥꯟꯅꯩꯌꯦ ꯍꯧꯖꯤꯛ ꯇꯨ ꯅ ꯑꯋꯥꯏꯁꯨ
ꯑꯩꯁꯨ ꯌꯥꯝ ꯇꯨꯝꯅꯤꯡꯒꯂꯑꯦ ꯇꯧꯅꯤꯡꯗꯕꯅ ꯇꯧꯅꯤꯡꯗꯕꯅ ꯎꯄꯥꯏ ꯂꯩꯇꯕꯒꯤ ꯇꯧꯔꯤꯕꯅꯤ
ꯄꯥꯏꯔ ꯂꯩꯇꯦꯁꯦꯡꯒꯤ ꯉꯁꯤꯗꯤ ꯀꯩ ꯏꯟꯁꯥꯡ ꯆꯥꯒꯦ
ꯑꯁ ꯉꯁꯤ ꯑꯩꯗꯣ ꯆꯥꯛ ꯊꯣꯡꯅꯤꯡꯗꯕ ꯑꯦ ꯆꯥꯛ ꯏꯟꯁꯥꯡ ꯊꯣꯡꯅꯤꯡꯗꯕꯒꯤ ꯏꯃꯥꯟꯅꯕꯤꯗꯨꯁꯨ ꯊꯣꯡꯗꯨꯕꯤ ꯆꯠꯈ꯭ꯔꯦꯕ ꯑꯃ ꯑꯁꯦꯡꯕꯗꯤ ꯕ꯭ꯔꯦꯛꯐꯁ ꯁꯦꯝꯃꯒ ꯍꯦꯛ ꯍꯦꯛ ꯆꯠꯄꯅꯦꯕ ꯑꯗꯣ ꯉꯁꯤꯗꯤ ꯁꯦꯝꯗ꯭ꯔꯕꯅꯤꯅ ꯊꯦꯡꯅ ꯍꯧꯒꯠꯄꯒꯤꯦꯔꯥ ꯈꯪꯗꯦ ꯁꯦꯝꯗꯦ ꯃꯥꯗꯣ ꯑꯗꯨꯒꯤ ꯑꯩꯁꯨ ꯉꯔꯥꯡꯒꯤ ꯆꯥꯛ ꯂꯩꯕꯗꯣ
ꯑꯣ ꯎꯝ ꯅꯪꯁꯦ ꯑꯗꯨꯝ ꯇꯧꯋꯦꯉꯣ ꯇꯜꯂꯦ
ꯑꯗꯨꯃꯥꯏꯅ ꯇꯧꯔꯤꯅꯤꯅꯦ ꯑꯁ ꯊꯕꯛꯀꯤꯁꯨ ꯂꯩꯕꯒꯤ ꯑꯩꯅ ꯌꯥꯝꯅ ꯀꯩꯅꯣ ꯇꯧꯅꯤꯡꯕ ꯑꯣꯏꯗꯦ ꯍꯥꯏꯅ ꯇꯨꯈ꯭ꯔꯕꯅꯤꯗ ꯒꯤ ꯇꯟꯕꯗ ꯀꯔꯤ ꯎꯄꯥꯏ ꯂꯩꯒꯦꯅꯦ
ꯊꯅꯦ ꯇꯁꯨ ꯇꯥꯟ ꯃꯜ ꯂꯩꯁꯨ ꯐꯠꯇꯕꯅꯤꯀꯣ
ꯍꯣꯏ ꯃꯥꯗ ꯂꯥꯛꯑꯒ ꯑꯣꯏꯅ ꯍꯣꯔꯦꯟꯗꯤ ꯑꯍꯥꯎꯕ ꯆꯥꯁꯦ ꯍꯥꯏꯅ ꯍꯥꯏꯔꯒ ꯆꯠꯈꯤꯕꯅꯤ ꯌꯦꯡꯕ ꯇꯥꯔꯦ ꯅꯍꯥꯟꯗꯣ ꯁꯟꯁꯥ ꯂꯧꯋꯦꯕꯀꯣ
ꯎꯝ
ꯇꯥꯡꯕꯗꯣ ꯇꯥꯡꯕꯗꯣ ꯁꯟꯖꯥꯁꯨ ꯀꯦꯖꯤ ꯑꯃꯗ ꯐꯥꯏꯚ ꯍꯟꯗ꯭ꯔꯦꯠꯅꯦ
ꯑꯁ ꯇꯥꯡꯉꯦꯍꯦ ꯀꯃꯥꯏꯅꯅꯣ
ꯈꯪꯗꯦ ꯁꯤꯔꯣꯝꯗꯗꯤ ꯑ ꯀꯩꯅꯣ ꯃꯣꯏꯁꯦ ꯂꯣꯠꯅ ꯌꯣꯟꯕꯅꯦꯕ
ꯑꯣ ꯆꯥꯕ ꯌꯥꯗꯕꯩꯀꯣ
ꯎꯝ ꯑꯗꯨꯃꯥꯏꯅꯁꯨ ꯇꯧꯕꯒꯤ ꯑꯣꯏꯔꯝꯅꯤ ꯍꯦꯟꯅ ꯇꯥꯡꯉꯤꯗꯣ
ꯎꯝ ꯑꯣꯏꯔꯝꯅꯦ
ꯑꯗꯨ ꯑꯣꯏꯔꯁꯨ ꯁꯟꯁꯥꯁꯦ ꯆꯥꯗꯕ ꯀꯨꯏꯔꯦ ꯍꯥꯏꯅ ꯇꯧꯔꯤꯅꯦ ꯅꯠꯇ꯭ꯔ ꯇꯤ ꯂꯧꯁꯨ ꯂꯧꯔꯔꯣꯏꯗꯕꯅꯤ
ꯎꯝ ꯑꯩ ꯌꯥ ꯑꯩꯁꯦ ꯑꯁ
ꯅꯪꯒꯤ ꯂꯦꯞꯇꯣꯞ ꯏꯗꯤꯇꯤꯡꯗꯤ ꯌꯥꯔꯕꯣ
ꯌꯥꯗ
ꯑꯗꯨ ꯀꯃꯥꯏꯅ ꯇꯧꯔꯒ ꯅꯪꯁꯦ ꯇꯧꯔꯤꯔꯣ
ꯑꯩꯒꯤꯁꯦ ꯍꯧꯖꯤꯛ ꯀꯩꯅꯣꯗ ꯒꯨꯒꯜꯗ ꯑꯣꯏꯅ ꯑꯗꯨꯝ ꯑꯥꯔꯇꯤꯀꯜꯁ ꯊꯤꯔꯒ ꯄꯥꯔꯒ ꯂꯩꯌꯦꯦ ꯑꯗꯨꯒ ꯑꯩꯒꯤ ꯅꯣꯠꯇ ꯏꯗꯣꯏꯅꯦ ꯎꯥꯏ ꯂꯩꯇꯦ
ꯑꯣ
ꯀꯣꯜ ꯇꯧꯔꯛꯑꯀꯦ ꯍꯥꯏꯔꯒ ꯁꯨꯡꯇꯧ ꯇꯧꯔꯛꯑꯛꯇꯦ ꯀꯩꯒꯤꯅꯣ ꯈꯪꯗꯦ ꯃꯣꯏꯁꯨ
ꯑꯁꯤꯒꯤ ꯔꯤꯁꯔꯁꯀꯤ ꯃꯔꯝꯗꯔ
ꯅꯠꯇꯦ ꯑꯗꯨꯗꯤ ꯑꯩꯅ ꯇꯧꯒꯗꯧꯕꯅꯦ ꯃꯣꯏꯅ ꯇꯧꯔꯨꯔꯣꯏ
ꯑꯣ
ꯄ ꯂꯕꯅꯦ
ꯑꯩꯁꯦ ꯔꯤꯁꯔꯁ ꯒꯦꯞꯀꯨꯝꯕ ꯊꯤꯕ ꯍꯩꯇꯕꯅꯦꯕ ꯉꯁꯤ ꯈꯛꯇꯗ ꯈꯪꯕꯅꯦꯕ ꯑꯁ ꯑꯩꯗꯤ ꯑꯩꯈꯣꯏꯗꯗꯤ ꯑꯗꯨꯒꯨꯝꯕ ꯑꯝꯇ ꯇꯥꯛꯄꯤꯗꯕꯅꯤꯅ ꯈꯪꯗꯦ ꯍꯥꯏꯕ ꯃꯣꯏꯗꯤꯦ ꯃꯣꯏꯅ ꯃꯃꯁ ꯍꯥꯏꯒꯣ ꯀꯥꯕ ꯀꯥꯟꯗ ꯑꯗꯨꯝ ꯃꯣꯏꯗꯤ ꯍꯩꯈ꯭ꯔꯕꯅꯦꯕ ꯀꯣ ꯑꯗꯨꯒ ꯃꯣꯏꯗꯤ ꯑꯃꯨꯛꯀ ꯍꯧꯖꯤꯛ ꯋꯛꯁꯣꯞꯀꯨꯝꯕ ꯑꯗꯨꯝ ꯆꯠꯂꯤ ꯑꯗꯨꯒꯤ ꯃꯣꯏꯗꯤ ꯌꯥꯝ ꯍꯩꯌꯦꯕ ꯑꯩꯗꯤ ꯆꯠꯄ ꯀꯥꯟꯗ ꯃꯣꯏ ꯃꯔꯣꯜ ꯈꯪꯗꯕꯅꯤꯅ ꯄꯥꯏꯒ ꯑꯝꯇ ꯂꯩꯇꯦ
ꯑꯗꯨꯕꯨꯗꯤ ꯆꯨꯝꯃꯤꯅꯦꯀꯣ ꯃꯔꯣꯟ ꯈꯪꯗ꯭ꯔꯒ ꯀꯃꯥꯏꯅ ꯇꯧꯗꯣꯏꯅꯣꯅꯦ
ꯍ ꯑꯗꯨꯒ ꯑꯩꯗꯤ ꯅꯍꯥꯟꯁꯦ ꯑꯥꯔꯇꯤꯀꯜꯁꯦ ꯌꯦꯡꯕꯀꯥꯟꯗ ꯃꯤꯅ ꯌꯥꯝ ꯅꯨꯡꯅꯤꯡꯅ ꯈꯪꯕ꯭ꯔꯥ ꯑꯍꯥꯟꯕꯗꯤ ꯑꯩꯗꯤ ꯑꯩꯒꯤ ꯇꯣꯄꯤꯛꯀ ꯃꯥꯟꯅꯕꯁꯦ ꯑꯗꯨꯝ ꯊꯤꯔꯒ ꯑꯩꯗꯤ ꯄꯥꯔꯒ ꯂꯩꯕꯅꯦꯕ ꯑꯗꯨꯒ ꯂꯥꯁꯇꯗꯤ ꯑꯁ ꯑꯣꯏꯔꯝꯗꯦ ꯑꯗꯨꯃꯥꯏꯅ ꯇꯧꯕꯗꯣ ꯌꯥꯔꯝꯗꯦ ꯍꯥꯏꯗꯤ ꯑꯩꯒꯤ ꯏꯃꯥꯟꯅꯔꯁꯨꯅꯦ ꯍꯥꯏꯗꯤ ꯃꯥꯟꯅꯔꯁꯨ ꯇꯨ ꯃꯤ ꯃꯌꯥꯝꯅ ꯄꯥꯔꯒ ꯃꯤ ꯃꯌꯥꯝꯅ ꯑꯗꯨꯒꯤ ꯇ ꯃꯣꯏꯅꯦ ꯃꯤꯅ ꯏꯕꯤꯕꯗꯣ ꯌꯥꯝ ꯂꯧꯕ ꯌꯥꯝ ꯂꯧꯕ ꯑꯥꯔꯇꯤꯀꯜꯁꯇꯨ ꯑꯣꯏꯅ ꯑꯩꯈꯣꯏꯅ ꯄꯥꯔꯒ ꯑꯩꯈꯣꯏꯅ ꯑꯗꯨ ꯂꯧꯥꯎꯒꯗꯧꯕꯅꯦꯕ ꯑꯩꯗꯤ ꯅꯍꯥꯟꯗꯤ ꯑꯗꯨꯃꯥꯏꯅ ꯇꯧꯗꯦ ꯑꯩꯒꯤ ꯇꯣꯄꯤꯛꯁꯦ ꯑꯗꯨꯝ ꯃꯥꯟꯅꯔꯗꯤ ꯌꯥꯔꯦ ꯍꯥꯏꯔꯒ ꯑꯗꯨꯝ ꯄꯥꯔꯒ ꯂꯩꯕ ꯑꯗꯨꯗ
ꯕꯦꯔꯥꯅꯤꯅꯦ
ꯑꯣꯏꯔꯝꯗꯕ ꯋꯥꯅꯤꯗ ꯇꯨ ꯊꯥꯎꯖꯟ ꯇ꯭ꯋꯦꯟꯇꯤ ꯁꯤꯛꯁ
ꯀꯣꯛꯁꯦ ꯌꯥꯝꯅ ꯌꯥꯝ ꯇꯨꯝꯅꯤꯡꯉꯦ ꯑꯩꯁꯨ ꯎꯄꯥꯏ ꯂꯩꯇꯕ ꯍ ꯑꯗꯨꯝ ꯀꯩꯒꯤꯅꯣ ꯇꯧꯔꯒ ꯂꯩꯕꯅꯦ
ꯑꯁꯨ ꯀꯩꯒꯤꯔ ꯈꯪꯗꯦ ꯑꯗꯨꯝ ꯇꯧꯔ ꯂꯩ ꯑꯩ ꯇꯨꯝꯅꯤꯡꯒ ꯀꯣ ꯑꯩꯅꯁꯨ ꯐꯃꯨꯡꯗ ꯐꯃꯨꯡꯗ ꯂꯩꯕꯩꯅꯦꯗ
ꯑꯩꯁꯦ ꯉꯁꯤꯁꯦ
ꯑꯥ
ꯑꯩꯅ ꯇꯨꯝ ꯇꯨꯝꯃꯒ ꯍꯧꯒ ꯉꯔꯥꯡꯗꯤ ꯈꯔ ꯉꯥꯜꯂ ꯉꯟꯅ ꯇꯨꯝꯃꯦꯕ
ꯑꯥ
ꯑꯗꯨꯒꯤ ꯑꯩꯁꯦ ꯑꯗꯨꯒ ꯉꯔꯥꯡꯁꯦ ꯑꯩꯅ ꯂꯥꯏꯔꯤꯛ ꯄꯥꯒꯦ ꯑꯗꯨ ꯍꯥꯏꯗꯤ ꯑꯩꯅ ꯅꯧꯅ ꯑꯃꯨꯛꯀ ꯁꯦꯝꯃꯨꯗꯧꯕꯅꯤꯅ ꯑꯩꯁꯦ ꯇꯧꯒꯦ ꯇꯧꯔꯒ ꯗ꯭ꯔꯤꯜꯁꯦ ꯌꯦꯡ ꯌꯦꯡꯉꯒ ꯑꯩ ꯇꯨꯝꯈ꯭ꯔꯕꯅꯦꯕꯀꯣ ꯑꯗꯨꯒꯤ ꯑꯩꯁꯦ ꯑꯌꯨꯛꯇ ꯌꯥꯝꯅ ꯄꯥꯈꯠꯂꯒ ꯑꯩꯁꯦ ꯍꯧꯒꯠꯂꯦ ꯑꯁ ꯑꯩ ꯇꯧꯗ꯭ꯔꯗꯤ ꯌꯥꯔꯣꯏ ꯑꯩ ꯇꯧꯗ꯭ꯔꯗꯤ ꯌꯥꯔꯣꯏ ꯍꯥꯏꯔꯒ ꯑꯩꯁꯦ ꯑꯩꯒꯤ ꯂꯦꯞꯁꯦ ꯂꯧꯊꯣꯛꯑꯦ ꯂꯧꯊꯣꯛꯑꯒ ꯌꯦ ꯌꯦꯡꯕ ꯍꯥꯎꯔꯤꯕ ꯌꯦꯡꯕ ꯍꯥꯎꯔꯀꯥꯟꯁꯤ ꯁꯤꯗ ꯑꯩꯁꯦ ꯑꯩꯒꯤ ꯑꯩꯅ ꯌꯦꯡꯕꯗꯨꯒ ꯃꯣꯏꯅ ꯄꯤꯔꯛꯄꯗꯨꯒ ꯑꯝꯇ ꯃꯥꯟꯅꯗꯕꯒꯤ ꯑꯁ ꯗꯔꯀꯥꯔ ꯂꯩꯇꯦ ꯀꯥꯏꯅ ꯑꯩꯁꯦ ꯑꯃꯨꯛꯀ ꯇꯨꯝꯈ꯭ꯔꯦ
ꯇꯨꯝꯃꯒ ꯇꯨꯝꯅꯤꯡꯕꯗꯨꯣ ꯑꯩ ꯍꯧꯒꯠꯀꯦ ꯇꯧꯔꯒ ꯑꯩꯁꯦ ꯋꯥꯈꯜꯗꯤ ꯌꯥꯝꯅꯗꯤ ꯄꯥꯈꯠꯂꯦꯕ ꯌꯥꯝꯗꯤ ꯄꯈꯠꯂꯦ ꯑꯗꯨꯕꯨ ꯈꯪꯗꯦ ꯑꯗꯨꯝ ꯇꯨꯝꯅꯤꯡꯉꯒ ꯂꯩꯕꯒꯤ ꯄꯨꯡ ꯇꯔꯥꯗ ꯑꯣꯏꯅ ꯑꯃꯨꯛꯀ ꯍꯧꯥꯒꯠꯂꯦ ꯑꯗꯨꯒ ꯑꯩꯒꯤ ꯗꯤꯄꯥꯔꯠꯃꯦꯟꯗ ꯆꯠꯂꯦ ꯍꯜꯂꯛꯑꯦ ꯏꯃꯥꯟꯅꯕꯤꯅ ꯑꯩꯒꯤ ꯏꯕꯥꯅꯤꯁꯦ ꯑꯩꯒꯤ ꯇꯣꯄꯤꯛꯇ ꯈꯔ ꯗꯤꯁꯀꯁꯟ ꯇꯧꯋꯦ ꯗꯤꯁꯀꯁꯟ ꯇꯧꯕ ꯃꯇꯨꯡꯗ ꯁꯤꯗ ꯂꯥꯛꯑꯒ ꯑꯩꯁꯦ ꯆꯥꯛ ꯆꯥꯔꯕꯅꯦꯕ ꯆꯥꯔꯒ ꯑꯁ ꯄꯣꯊꯥꯈꯤꯒꯦ ꯍꯥꯏꯔꯒ ꯒꯦꯝꯁꯦ ꯁꯥꯟꯅꯩꯕꯀꯣ ꯒꯦꯝ ꯑꯍꯨꯝ ꯁꯥꯟꯅꯕꯅꯦꯅ ꯒꯦꯝ ꯑꯅꯤ ꯉꯥꯝꯃꯒ ꯒꯦꯝ ꯑꯍꯨꯝꯗ ꯉꯥꯝꯗꯕꯤꯗ ꯑꯃꯨꯛꯀ
ꯏꯁꯇꯥꯔꯁꯦ ꯑꯃꯨꯛꯀ ꯀꯨꯝꯈ꯭ꯔꯕꯅꯦ ꯑꯗꯨꯒꯤ
ꯑꯩꯁꯦ ꯍꯧꯖꯤꯛꯇꯤ ꯇꯧꯗ꯭ꯔꯗꯤ ꯌꯥꯔꯣꯏ ꯍꯥꯏꯔꯒ ꯎꯄꯥꯏ ꯂꯩꯇꯕꯒꯤ ꯑꯗꯨꯝ ꯌꯦꯡꯉꯒ ꯂꯩꯔꯕꯅꯦ
ꯍꯣꯏꯅꯦ ꯊꯕꯛꯇꯣ ꯍꯥꯟꯅ ꯇꯧꯑꯣꯅꯦ ꯒꯦꯝꯗꯤ ꯀꯣꯟꯅꯁꯨ ꯁꯥꯟꯅꯕ ꯌꯥꯏꯅ
ꯒꯦꯝꯁꯦ ꯀꯩꯒꯤ ꯁꯅꯥꯅꯤꯡꯕꯅꯣ ꯈꯪꯗꯦ ꯑꯩꯗꯤ ꯌꯥꯝ ꯇꯨꯀꯠꯆꯩ ꯍꯥꯏꯕ ꯒꯦꯝꯁꯦ ꯒꯦꯝ ꯁꯥꯟꯅꯔꯒ ꯀꯥꯟꯅꯕꯁꯨ ꯑꯝꯇ ꯂꯩ
ꯉꯔꯥꯡ ꯁꯥꯟꯅꯕꯁꯤꯡꯗꯤ ꯑꯝꯇꯁꯨ ꯉꯝꯗꯦ
ꯑꯗꯨꯒꯤ ꯑꯣꯏꯔꯝꯅꯤ ꯅꯣꯏꯒꯤ ꯑꯗꯨꯕꯨ ꯀꯩ ꯀꯃꯥꯏꯅꯅꯣ ꯅꯪꯅ ꯒꯦꯝ ꯁꯥꯟꯅꯕꯗ ꯑꯩ ꯑꯩꯉꯣꯟꯗꯒꯤ ꯍꯦꯟꯂꯒ ꯂꯩꯕꯅꯦ ꯍꯥꯏꯕ ꯅꯍꯥꯟꯗꯨꯗꯤ ꯑꯗꯨꯒ ꯍꯧꯖꯤꯛꯇꯤ ꯑꯩꯅ ꯁꯥꯟꯅꯕꯗꯨ ꯅꯉꯣꯟꯗꯒꯤ ꯐꯖꯅ ꯍꯦꯜꯂꯦ
ꯍꯥꯏꯗꯤ ꯃꯦꯠꯁꯇꯨꯔꯥ
ꯑꯥ
ꯀꯃꯥꯏꯅꯔ
ꯈꯪꯗꯦ ꯀꯃꯥꯏꯅꯔ ꯈꯪꯗꯦ ꯑꯩꯅ ꯅꯍꯥꯟ ꯑ ꯏꯊꯟꯇ ꯑꯗꯨꯝ ꯁꯥꯟꯅꯕꯗꯣ ꯑꯗꯨꯗꯒꯤ ꯑꯣꯏꯔꯝꯒꯅꯤ
ꯎꯝ ꯑꯗꯨꯗꯒꯤ ꯑꯣꯏꯔꯝꯕꯁꯨ ꯌꯥꯏ
ꯎꯝ
ꯑꯁ ꯇꯜꯂꯦꯗ
ꯉꯔꯡ ꯁꯥꯟꯅꯕꯗꯤ ꯁꯨꯡꯉꯝ ꯉꯝꯗꯦ ꯑꯗꯨꯒꯤ ꯑꯁ ꯎꯄꯥꯏ ꯂꯩꯇ꯭ꯔꯦ ꯕ꯭ꯔꯥꯎꯜꯗꯣ ꯑ ꯑꯣꯏꯅ ꯁꯥꯟꯅꯔꯒ ꯕ꯭ꯔꯥꯎꯜꯗ ꯉꯝꯃꯒ ꯇꯨꯝꯃꯁꯦ ꯍꯥꯏꯅ ꯇꯧꯔꯒ ꯁꯥꯟꯅꯕꯅꯤ
ꯎꯝ
ꯈꯪꯗꯦ ꯗꯥꯎ ꯁꯨꯡꯂꯩ ꯂꯩꯇꯕ ꯀꯩꯅꯣ ꯒꯨꯀꯨꯜꯒ ꯀꯩꯔꯥ ꯑꯗꯥꯎꯉꯩꯗꯨ ꯆꯪꯗꯦꯕ ꯃꯕꯥꯅꯤꯁꯨ
ꯑꯣ ꯀꯩꯒꯤ
ꯑꯗꯨ ꯈꯪꯗꯦ ꯃꯣꯏ ꯃꯣꯏꯁꯨ ꯆꯪꯗꯦ ꯑꯦ ꯄꯞꯖꯤ ꯁꯥꯟꯅꯩ ꯑꯌꯦ
ꯑ ꯃꯥꯗꯤ ꯑꯗꯨꯝ ꯀꯥꯕꯅꯦ ꯅꯍꯥꯟꯁꯨ ꯑꯩꯗꯤ ꯕꯣꯔꯣꯒꯨꯝꯕ ꯇꯥ ꯀꯥꯟꯗꯗꯤ ꯑꯩꯗꯤ ꯄꯞꯖꯤ ꯁꯥꯟꯅꯅꯤꯡꯉꯦ ꯑꯗꯨ ꯁꯥꯟꯅꯅꯤꯡꯗꯦ ꯍꯥꯏꯕꯅꯤ ꯃꯥꯅ ꯅꯍꯥꯟ
ꯑꯗꯨꯒꯤ
ꯑꯩꯉꯣꯟꯗꯗꯤ